ꯂꯥꯂꯥ ꯑꯦ ꯑꯦ ꯑꯦ ꯆꯥꯛꯆꯥꯔꯕꯣ ꯑꯥꯎ ꯆꯥꯔꯦ
ꯀꯔꯤ ꯏꯟꯁꯥꯡ ꯆꯥꯒꯦ
ꯑꯦ ꯉꯁꯤ ꯃꯥꯏꯔꯦꯟ ꯊꯣꯡꯉꯒ ꯆꯥꯕ ꯃꯥꯏꯔꯦꯟ ꯊꯣꯡꯉꯒ ꯑꯩꯅ ꯑꯩꯅ ꯅꯍꯥꯟ ꯑꯣꯛ ꯃꯈꯣꯡ ꯂꯧꯔꯒ ꯀꯪꯍꯟꯕꯗꯨ
ꯑ
ꯃꯁꯦꯞ ꯎꯝ ꯀꯨꯀꯥꯗ ꯀꯥꯝꯗꯕꯤ ꯊꯣꯡꯕꯒꯤ
ꯑ ꯑꯗꯨꯅ ꯍꯥꯎꯕꯅꯦ ꯐꯖꯅ ꯊꯤꯜꯂꯝꯅꯤ
ꯍꯣꯏ ꯎꯆꯥꯛ
ꯉꯁꯤꯗꯤ ꯂꯧ ꯆꯠꯂꯣꯏꯗ꯭ꯔꯣ
ꯆꯛ ꯀꯣꯅꯗꯦ
ꯍꯥꯏ
ꯑꯁ ꯂꯧ ꯆꯀꯤꯔꯣ
ꯑꯁꯤꯗꯣ ꯑꯍ ꯐꯗꯤꯈꯣꯝ ꯄꯦꯡꯕꯗꯤ ꯂꯣꯏꯈ꯭ꯔꯦ ꯑꯗꯨꯒ ꯀꯣꯄꯤ ꯊꯥꯒꯀꯗꯧꯕꯗꯣ ꯅꯥꯄꯤ ꯍꯤꯗꯥꯛ ꯀꯥꯞꯄꯗꯣ ꯈꯔ ꯋꯥꯠꯀꯗꯧ ꯃꯥꯜ ꯂꯦꯅ ꯐꯔꯛ ꯇꯂꯦꯟ ꯑ
ꯎꯝ ꯈꯔ ꯈꯔ ꯌꯨꯝꯗꯁꯨ ꯌꯨꯝꯗꯁꯨ ꯂꯩꯔꯒ ꯄꯣꯊꯥꯎ ꯀꯤꯌꯣ ꯅꯣꯡꯁꯥꯗ ꯈꯛꯇ ꯂꯩꯕ ꯗꯨ ꯀꯩꯅꯣ ꯀꯨꯆꯨ ꯀꯨꯃꯦꯟ ꯌꯥꯔꯔꯣꯏ
ꯍꯣꯏ ꯑꯗꯨꯒꯤ ꯑꯁꯤꯗꯤ ꯄꯣꯊꯥ ꯈ꯭ꯔꯁꯤꯔ ꯅꯥꯑꯣ
ꯌꯨꯝꯗ ꯂꯩꯔꯁꯨ ꯈꯔ ꯄꯩꯁꯥ ꯐꯥꯎꯅꯉꯥꯏꯗꯣ ꯑꯗꯨ ꯈꯔ ꯍꯣꯠꯅꯔꯣ
ꯍꯣꯏ ꯑꯗꯨꯃꯥꯏ ꯇꯧꯔꯒꯦ ꯅꯝ
ꯑꯁ ꯅꯣꯏ ꯅꯠꯇꯟ ꯅꯥꯎꯗꯤ ꯏꯅꯥꯛ ꯈꯨꯂꯅꯤꯀꯣ ꯀꯣꯕꯤ ꯂꯧꯒ ꯐꯩꯗꯤꯒꯣꯝ ꯂꯧꯒ
ꯏꯅꯥꯛ ꯈꯨꯟꯕꯗ ꯂꯣꯏꯔꯦ ꯁꯣꯝꯗ
ꯎꯝ ꯄꯈꯠ ꯀꯅꯨ ꯄꯈ ꯀꯅꯨ ꯏꯅꯥ ꯈꯨꯔꯒꯅꯤ ꯇꯞꯅ ꯇꯞꯅ ꯊꯦꯡꯒꯤꯎ ꯀꯨꯝꯅꯀꯣ
ꯍꯥꯥ
ꯊꯦꯡꯒꯨꯒꯨꯅ ꯂꯝꯖꯦꯟ ꯆꯦꯜꯂꯣ ꯊꯦꯕꯒꯤ ꯂꯝꯖꯦꯟ ꯆꯦꯟꯒꯅꯨ
ꯊꯦꯡꯒꯨꯗꯤ ꯇꯞꯅ ꯇꯞꯅ ꯑ ꯍꯣꯏ ꯊꯦꯡꯒꯨꯗꯤ ꯇꯞꯅ ꯇꯞꯅ ꯄꯟꯊꯨꯡ ꯌꯧꯕꯅꯦ ꯊꯦꯕꯗꯤ ꯀꯗꯥꯏꯗ ꯀꯗꯥꯏꯗ ꯆꯠꯄ ꯀꯥꯟꯗꯒꯣ ꯊꯨꯡꯕꯅꯦ ꯍꯥꯏꯔꯒ
ꯑ
ꯎꯝ ꯅꯧ ꯁꯥꯕ꯭ꯔꯣ ꯅꯣꯡ ꯆꯨꯕ꯭ꯔꯣ
ꯑꯦ ꯅꯣꯡ ꯃꯁꯤꯗꯤ ꯅꯣꯡ ꯁꯥꯌꯦ ꯌꯥꯝ ꯁ ꯌꯥꯝ ꯁꯥꯕꯁꯨ ꯅꯠꯇꯦꯗ
ꯑꯥ
ꯇꯧꯔꯒ ꯑꯗꯨꯝ ꯅꯣꯡ ꯃꯡꯂꯤ ꯃꯡꯂꯤ ꯇꯧꯔꯒ ꯅꯨꯡꯁꯥꯁꯨ ꯈꯔ ꯐꯥꯏ
ꯍꯧꯖꯤꯛ ꯑꯌꯨꯛ ꯉꯜꯂꯤꯕꯒꯤꯅꯦ ꯍꯣꯔꯦꯟ ꯈꯔ ꯂꯩꯗꯤ ꯀꯗꯥꯏꯗ ꯂꯩꯁꯤꯔ ꯀꯗꯥꯏꯗ ꯂꯩꯁꯤ ꯁꯤꯗ ꯍꯥꯏꯔꯅꯤ ꯑꯩ ꯍꯌꯦꯡꯒꯨꯝꯕꯀꯣ ꯑꯩ ꯍꯌꯦꯡꯒꯨꯝꯕ ꯈꯨꯟ ꯆꯠꯈ꯭ꯔꯅꯤ ꯑꯦꯟ ꯑꯔꯖꯤ ꯑꯦꯁꯀꯤ ꯀꯩꯅꯣ ꯊꯕꯛ ꯇꯧꯕ ꯆꯠꯈ꯭ꯔꯅꯤ ꯅꯨꯃꯤꯠ ꯀ꯭ꯌꯥ ꯂꯩꯔꯛꯀꯦꯔꯥ ꯈꯪꯗ꯭ꯔꯤ
ꯑ
ꯑꯗꯨꯁꯨ ꯑꯗꯨꯝ ꯄꯣ ꯑ ꯍꯣꯏ ꯐꯣꯟ ꯀꯩ ꯅꯣ ꯐꯥꯎꯅꯕꯗꯤ ꯉꯝꯃꯦ ꯑꯗꯨꯝ ꯅꯨꯡꯉꯥꯏꯌꯦꯕ
ꯑꯣ ꯅꯦꯠꯋꯥꯛ ꯅꯨꯡꯉꯥꯏꯔꯗꯤ ꯑꯣ ꯐꯩꯌꯦ ꯑꯗꯨꯗꯤ ꯎꯝ ꯑꯦ
ꯑꯁ ꯍꯧꯖꯤꯛꯇꯤ ꯖꯦꯡꯒꯨꯝ ꯃꯇꯝꯅꯦ ꯑꯥ ꯅꯣꯏꯗꯤ ꯆꯥꯗ꯭ꯔꯣ ꯑꯩꯈꯣꯏꯗꯤ ꯅꯨꯡꯇꯤꯒꯤ ꯆꯥꯏꯌꯦ
ꯑꯦ ꯏꯕꯥꯅꯤꯁꯨ ꯉꯔꯥꯡ ꯃꯄꯥꯅ ꯂꯧꯕ ꯆꯠꯂꯒ ꯄꯨꯔꯛꯑꯦ ꯑꯗ ꯂꯣꯏꯅ ꯄꯠꯈ꯭ꯔꯦ ꯍꯥꯏꯌꯦꯡ ꯂꯤꯈ꯭ꯔꯦꯅ ꯑꯁ ꯃꯌꯥꯝ ꯀꯥꯈꯠꯂꯒꯥ ꯂꯤꯔꯒ ꯂꯩꯔꯝꯃꯦ ꯍꯥꯏ
ꯅꯨꯃꯤꯠ ꯅꯨꯃꯤꯠ ꯑꯅꯤ ꯑꯍꯨꯝ ꯍꯦꯟꯈ꯭ꯔꯗꯤ ꯑꯗꯨꯝ ꯂꯤꯔꯗꯧꯅꯦ
ꯍꯣꯏ ꯑꯗꯨ ꯃꯥꯜꯂꯦ ꯃꯥ ꯅꯍꯥꯟ ꯑꯣ ꯆꯥꯝꯃꯥ ꯒꯨꯝꯕ ꯈꯛꯇꯪ ꯉꯔꯦꯒꯦꯕ ꯂꯩꯔꯝꯃꯦ
ꯑꯩꯗꯤ ꯈꯣꯝꯊꯣꯛꯄꯤꯗꯤ ꯐꯖꯅ ꯆꯥꯈ꯭ꯔꯦ ꯑꯉꯧꯕꯗꯨ ꯆꯥꯅꯤꯡꯕ ꯑꯉꯧꯕꯗꯨ ꯐꯪꯗꯕ ꯊꯣꯛꯇꯕ
ꯄꯥ ꯑꯥꯁꯥꯡꯕꯗꯨꯔꯣ
ꯍꯣꯏ ꯑꯗꯨ ꯆꯥꯅꯤꯡꯉꯦ ꯂꯩꯇꯕ
ꯑꯦ ꯑꯁꯣꯝꯗ ꯑꯉꯧꯕ ꯑꯁꯥꯡꯕꯗꯣ ꯈꯔ ꯈꯔ ꯊꯣꯛꯑꯦ ꯑꯗꯣ ꯎ ꯐꯪꯕ ꯉꯝꯗꯦ ꯃꯤꯅ ꯑꯗꯨꯝ ꯃꯣꯏꯗꯤ ꯃꯐꯝ ꯈꯪꯕꯒꯤ
ꯍꯣꯏ ꯃꯔꯛ ꯃꯔꯛꯇꯤ ꯅꯣꯏ ꯂꯧꯗꯁꯨ ꯊꯣꯛꯂꯛꯀꯅꯤ
ꯑꯦ ꯑꯣ ꯂꯧ ꯃꯅꯥꯛꯇ ꯑꯩꯈꯣꯏ ꯂꯧ ꯃꯅꯥꯛꯇ ꯃꯤꯒꯤ ꯂꯧꯗ ꯅꯍꯥꯟ ꯈꯔꯛ ꯈꯛꯇ ꯃꯣꯏ ꯇꯧꯔꯕ ꯃꯇꯨꯡꯗ ꯑꯃꯨꯛ ꯊꯣꯛꯂꯛꯑꯦ
ꯎꯝ ꯑꯣ
ꯕꯥꯅꯤꯁꯨ ꯑꯗꯨ ꯂꯧꯔꯒ ꯆꯔꯥ ꯑꯃꯗꯤ ꯈꯣꯡꯒ ꯆꯥꯏꯌꯦ
ꯑꯥ ꯃꯊꯪꯗꯗꯤ ꯅꯨꯄꯥ ꯄꯣꯛꯅꯤꯡꯗꯤꯀꯣ ꯃꯊꯪꯗꯤ ꯅꯨꯄꯥ ꯄꯣꯛꯅꯤꯡꯗꯤ ꯑꯗꯨꯒꯨꯝꯕ ꯌꯥꯝ ꯆꯥꯎ ꯀꯣ ꯑꯗꯨꯗꯤ ꯅꯨꯄꯥ ꯄꯣꯛꯂꯅꯤ
ꯑꯦ
ꯆꯦꯡꯒꯨꯝ ꯆꯦꯡꯒꯨꯝ ꯆꯥꯛ ꯍꯣꯏ ꯆꯦꯡꯒꯨꯝꯖꯥꯛ ꯖꯥꯠꯇꯣ ꯆꯥꯔꯗꯤ ꯅꯨꯄꯥ ꯄꯣꯛꯑꯦ ꯍꯥꯏꯌꯦ
ꯑꯦ
ꯍꯥꯟꯅ ꯑꯩꯒꯤꯁꯨ ꯀꯩꯅꯣ ꯆꯦꯡꯒꯨꯝ ꯇꯥꯡꯂꯁꯨ ꯑꯗꯨꯝ ꯂꯩꯔꯥ ꯂꯩꯔꯥ ꯆꯥꯕꯅꯦ ꯑꯗꯨꯕꯨ ꯑ ꯌꯥꯗ꯭ꯔꯦ
ꯑꯦ ꯄꯨꯕ ꯀꯥꯟꯗ ꯆꯥꯗꯣꯏꯔꯥ
ꯍꯣꯏ ꯄꯨ ꯄꯨꯗꯔ꯭ꯤꯉꯩꯗꯁꯨ ꯆꯥꯕ ꯍꯧ ꯑꯗꯨ ꯃꯇꯝꯗ ꯁꯦꯝꯕ ꯇꯥꯕ ꯆꯦꯡꯒꯨꯝ ꯊꯣꯛꯄ ꯃꯇꯝꯗ
ꯑꯦ ꯑꯦ ꯑꯦ ꯑꯥ
ꯅꯣꯏꯒꯤ ꯄꯨꯛꯇꯣ ꯌꯥꯟꯈꯥꯏꯕꯅꯤꯅ ꯀꯣ ꯍꯧꯖꯤꯛꯇꯤ ꯅꯨꯄꯥ ꯊꯤꯅꯤꯡꯉꯥꯏ ꯇꯧꯑꯣꯀꯦ
ꯍꯣꯏ ꯑꯗꯨꯒꯤ ꯏꯕꯥꯅꯤꯁꯨ ꯎꯝ ꯑꯁꯤ
ꯑꯍꯨꯝ ꯍꯦꯟꯅ ꯌꯥꯗꯝꯕꯅꯦꯕ
ꯎꯝ
ꯄꯨꯛꯇꯣ ꯂꯦꯝꯕꯅꯤꯅ
ꯎꯝ ꯍꯣꯏ ꯑꯗꯨꯒꯤ ꯏꯕꯥꯅꯤ
ꯂꯩꯁꯥꯕꯤ ꯃꯈꯣꯟ ꯇꯥꯗꯦꯅꯦ ꯀꯗꯥꯏ ꯆꯠꯈ꯭ꯔꯕ꯭ꯔꯣ
ꯀꯣꯏꯕ ꯆꯠꯈꯤ ꯃꯄꯥꯒ ꯀꯣꯏꯁꯦ ꯀꯣꯏꯁꯦꯅ ꯍꯥꯏꯕꯗ ꯀꯣꯏꯁꯦꯁꯦ ꯍꯥꯏꯕ ꯍꯩꯕꯒꯤ ꯃꯕꯥꯕꯨ ꯄꯤꯡ ꯇꯤꯡꯉꯒ ꯀꯣꯏꯁꯦꯅ ꯀꯣꯏꯕ ꯆꯠ ꯑꯣ
ꯑ ꯑꯣ ꯑꯁ
ꯀꯣꯏꯕꯗꯤ ꯌꯥꯝ ꯀꯣꯏꯅꯤꯡꯕꯅꯦ ꯎꯝ
ꯎꯝ ꯃꯥ ꯃꯤ ꯃꯤ ꯃꯤ ꯂꯩꯐꯝꯗ ꯌꯥꯝ ꯂꯩꯅꯤꯡꯉꯦ ꯃꯥꯗꯤ
ꯑꯥꯎ ꯃꯥꯗꯤ ꯃꯤ ꯃꯔꯛꯇ ꯌꯥꯝꯅ ꯇꯤꯟꯅꯅꯤꯡꯉꯦ ꯑꯩ ꯏꯁꯩꯒ ꯇꯥꯔꯥꯗꯤ ꯇꯣ ꯗꯥꯟꯁ ꯇꯧꯋꯦ ꯂꯝꯃꯤ ꯃꯔꯛꯛꯇꯥꯊꯣꯛꯑꯒ ꯃꯌꯥꯏꯗ ꯑꯗꯨꯒꯤ
ꯖꯒꯣ ꯖꯒꯣꯏ ꯌꯥꯝ ꯁꯥꯅꯤꯡꯕ ꯖꯥꯠꯅꯤ
ꯑꯣ ꯆ ꯖꯒꯣꯏꯗꯤ ꯌꯥꯝ ꯄꯥꯝꯃꯦ ꯃꯥꯁꯦ ꯇꯣ ꯃꯔꯛ ꯃꯔꯛꯀꯤ ꯏꯀꯥꯏ ꯔꯒ ꯑꯃꯨꯛꯀ ꯆꯦꯜꯂꯛꯄ ꯃꯥꯅ ꯗꯥꯟꯁ ꯇꯧ ꯇꯧꯔꯒ ꯑꯩꯈꯣꯏꯅ ꯅꯣꯛꯄꯤꯔꯗꯤ ꯏꯀꯥꯏꯔꯒ ꯑꯃꯨꯛ ꯂꯥꯛꯄ ꯑꯗꯨꯃꯥꯏꯅ ꯇꯧꯔꯒ
ꯃꯥꯒꯤ ꯁꯥꯎꯕꯗꯣ ꯑꯩ ꯌꯦꯡꯅꯤꯡꯈ꯭ꯔꯦ
ꯑꯍꯦꯍꯦꯍꯦ
ꯎ ꯃꯀꯣꯛ ꯂꯨꯞꯊꯔꯒ ꯌꯦ ꯂꯩꯕꯗꯣ ꯑꯗꯨ ꯌꯥꯝ ꯅꯨꯡꯁꯤ ꯕꯋꯥꯅꯤꯗ
ꯇꯨꯝ ꯊꯣꯛꯒ ꯂꯩꯕꯅꯤ ꯑ
ꯑꯩꯗꯤ ꯍꯦꯛ ꯍꯦꯛꯇ ꯂꯛꯅꯕ
ꯅꯍꯥꯟ ꯅꯪ ꯇꯧꯔꯒ ꯑꯗꯨꯝ ꯏꯁꯩꯇꯥꯥꯔꯗꯤ ꯃꯩ ꯑ ꯀꯩꯅꯣꯈꯣꯏ ꯄꯤꯛꯅꯤꯛ ꯑꯁꯤꯗ ꯑꯁꯣꯝꯗ ꯄꯤꯛꯅꯤꯛ ꯍꯦꯛ ꯍꯦꯛ ꯂꯥꯛꯑꯦ ꯃꯤ ꯅꯍꯥ ꯄꯥꯈꯪ ꯅꯍꯥꯈꯣꯏ
ꯑꯥ
ꯑꯗꯨꯒꯤ ꯃꯣꯏꯅ ꯏꯁꯩ ꯀꯟ ꯀꯟꯅ ꯊꯥꯕꯒꯤ ꯃꯣꯏꯒꯤ ꯏꯁꯩ ꯇꯥꯔꯒ ꯑꯩꯕꯨꯣ ꯃꯃꯤ ꯃꯃꯤ ꯀꯧꯔꯒ ꯃꯣꯏ ꯗꯥꯟꯁ ꯇꯧꯋꯦ ꯍꯥꯏꯅ ꯃꯥꯗꯣ ꯗꯥꯟꯁ ꯇꯧꯔꯤꯕ ꯂꯝꯕꯤꯗ
ꯍꯥꯏꯁ
ꯅꯨꯡꯁꯤꯕꯁꯦ ꯑꯩꯅ
ꯌꯥꯎꯅꯤꯡꯔꯝꯒꯅꯤ ꯃꯥꯁꯨ
ꯑꯥ
ꯂꯣꯟꯗꯤ ꯐꯖꯅ ꯍꯥꯏꯕ ꯍꯧꯗꯔꯤ ꯍꯩꯇ꯭ꯔꯦ
ꯎ ꯑꯗꯨ ꯍꯟꯖꯛ ꯃꯇꯥꯡꯁꯦ ꯅꯣꯡꯃ ꯅꯣꯡꯃꯥꯒꯤ ꯋꯥꯍꯩ ꯑꯅꯧ ꯑꯅꯧꯕ ꯑꯗꯨꯝ ꯊꯣꯛꯂꯛꯑꯦ
ꯑꯣ ꯍꯣꯏ ꯉꯥꯡꯂꯥꯛꯑꯅꯤ
ꯑꯥ ꯉꯔꯥꯡ ꯅꯍꯥꯟꯁꯨ ꯀꯔꯤ ꯋꯥꯔꯅꯤ ꯍꯥꯏꯕꯗꯣ ꯑ ꯑꯁ ꯀꯔꯤꯔꯥꯅꯤ ꯀꯥꯎꯗꯅꯦ ꯉꯔꯥꯡꯁꯨ ꯑꯅꯧꯕ ꯑꯃ ꯍꯥꯏꯕꯅꯤꯅꯦ ꯀꯥꯎꯗꯦ
ꯑꯗꯨ ꯅꯪꯁꯨ ꯑꯗꯨ ꯅꯪꯁꯨ ꯍꯥꯏꯅꯉꯥꯏ ꯇꯧꯈ꯭ꯔꯣ ꯅꯪ ꯍꯥꯏꯗꯗꯤ ꯃꯥꯁꯨ ꯍꯥꯏꯔꯣꯏꯕ ꯉꯥꯎꯅꯦꯕ ꯃꯄꯥꯥꯅ ꯑꯃ ꯅꯪꯅ ꯑꯃ ꯍꯥꯏꯔꯗꯤꯀꯣ ꯉꯥꯎꯅꯤ
ꯉꯥꯎꯕ ꯃꯥꯜꯂꯦ ꯎꯝ
ꯎꯝ ꯉꯥꯎꯕꯅꯦ ꯑꯗꯨꯃꯥꯏꯅ ꯇꯧꯕꯗꯣ ꯀꯔꯤꯕꯨ ꯉꯥꯡꯒꯦꯔꯥ ꯀꯔꯤꯕꯨ ꯉꯥꯡꯒꯦꯔꯥ ꯉꯥꯎꯕꯅꯦꯕ
ꯑꯪ
ꯍꯣꯏ ꯍꯣꯏ ꯀꯟꯅ ꯍꯣꯠꯅꯧ ꯀꯟꯅ ꯇꯞꯅ ꯑꯗꯨꯝ
ꯎꯝꯝ
ꯑꯩꯈꯣꯏꯁꯨ ꯄꯩꯁꯥ ꯂꯩꯔꯗꯤ ꯄꯥꯝꯕꯤꯕ ꯌꯥꯕꯅꯦ ꯍꯟꯗꯛ ꯍꯟꯗꯛ ꯄꯩꯁꯥ ꯐꯪꯂꯅꯗꯤ ꯈꯔꯗꯤ ꯊꯥꯕꯤꯔꯀꯦ
ꯑꯦ ꯏꯕꯥꯅꯤꯁꯨ ꯑꯁꯤꯗ ꯈꯔ ꯈꯔ ꯑꯗꯨꯃꯥꯏꯅ ꯇꯧꯔꯒ ꯅꯕ ꯑꯁ ꯅꯍꯥꯟ ꯉꯍꯥꯛ ꯂꯩꯇꯦ ꯁꯤꯗ ꯈꯤ ꯈꯖꯤꯛ ꯈꯖꯤꯛ ꯑꯣꯐꯔꯁꯨ ꯑꯗꯨꯝ ꯀꯩꯅꯣ ꯐꯣꯟꯗ ꯀꯔꯤ ꯀꯔꯤꯅꯣ ꯇꯧꯔꯒ ꯑꯗꯨꯝ ꯇꯥꯟꯕ
ꯑꯥ ꯅꯣꯏ ꯑꯆꯥꯄꯣꯠ ꯆꯥꯅꯉꯥꯏ ꯈꯔꯗꯤ ꯑꯦꯡ ꯈꯔꯗꯤ ꯗꯨꯀꯥꯟ ꯂꯩꯇꯥꯔꯁꯨ ꯈꯔꯗꯤ ꯊꯥꯕꯤꯔꯛꯀꯦ
ꯑ ꯑꯦ ꯊꯥꯛꯀꯅꯣ ꯅꯣꯏ ꯆꯅ ꯍꯣ ꯌꯥꯥꯛ ꯑꯅꯥ ꯑꯦ ꯇꯥꯕ꯭ꯔꯥ
ꯑꯥ
ꯑꯦ ꯑꯥ ꯅꯍꯥꯟ ꯏ ꯃꯌꯥꯝ ꯃꯥꯥꯅ ꯄꯨꯔꯛꯄ ꯀꯩꯅꯣꯗꯒꯤ ꯑ ꯁꯤꯝ ꯎꯝ ꯃꯣꯏ ꯃꯤꯒꯤ ꯂꯧꯗꯒꯦ ꯍꯥꯏꯌꯦ ꯑꯗꯣ ꯑꯩꯅ ꯃꯥꯅ ꯑꯗꯨ ꯊꯝꯕꯗꯣ ꯀꯩꯅꯣꯅ ꯆꯥꯕ ꯆꯥꯕꯤ ꯑꯃꯗꯣ ꯂꯩꯕꯥꯛꯇꯒꯤ ꯑ ꯀꯛꯆꯤꯡ ꯀꯛꯆꯤꯡ ꯑꯉꯧ ꯕꯨꯗꯨꯅ ꯆꯥꯕꯒꯤ ꯑꯩ ꯅꯍꯥꯟ ꯂꯣꯏꯅ ꯂꯧꯊꯣꯛꯑꯒ
ꯁꯪꯗꯣ ꯇꯣꯉꯥꯟ ꯁꯥꯕꯤꯕ꯭ꯔꯣ
ꯎꯝ ꯁꯥꯕꯤꯌꯦ ꯃꯆꯥꯥ ꯁꯥꯕꯤꯌꯦ ꯎꯝ ꯑꯗꯣ ꯋꯥꯅ ꯁꯥꯕꯒꯤ ꯋꯥꯗꯣ ꯂꯣꯏꯅ ꯄꯠꯀꯗꯧꯔꯤꯅꯦ ꯃꯍꯤꯛꯅ ꯆꯥꯕꯗ ꯃꯨꯀꯨꯞ ꯉꯥꯛꯇ ꯇꯥꯈ꯭ꯔꯦ
ꯑꯗꯨ ꯀꯩꯅꯣꯅꯦ ꯃꯥꯏ ꯃꯇꯝꯗꯣ ꯆꯥꯟꯅꯗꯕꯤꯅꯦ ꯅꯣꯡꯃꯩ ꯅꯣꯡꯃꯩꯗꯤꯀꯣ ꯏꯪꯕ ꯃꯇꯝꯗ ꯌꯥꯜꯂꯣ ꯍꯥꯏꯌꯣ ꯋꯥꯗꯣ ꯃꯇꯝꯗꯣ ꯆꯥꯟꯅꯗꯕꯤꯅꯦ ꯁꯨꯛ
ꯑꯗꯨꯒꯤ ꯑꯣꯏꯔꯝꯅꯤ ꯑꯦ ꯁꯨꯝꯕꯔꯥ ꯃꯊꯪ ꯆꯍꯤꯗꯤ ꯂꯩꯕ ꯌꯥꯔꯔꯣꯏ ꯑꯅꯧꯕ ꯑꯃꯨꯛ ꯁꯦꯝꯗ꯭ꯔꯗꯤꯅ ꯂꯣꯏꯅ ꯆꯥꯔꯦ ꯂꯩꯕ ꯌꯥꯗ꯭ꯔꯦ ꯃꯀꯨꯞꯂꯞ ꯃꯌꯥꯝ ꯌꯥꯝ ꯇꯥꯕꯗ
ꯀꯩꯅꯣ ꯃꯇꯝ ꯆꯥꯗꯕꯤꯒꯤꯀꯣ ꯁꯨꯝꯅ ꯆꯥꯕ ꯁꯤꯡꯅ ꯉꯛꯇ ꯁꯣ ꯊꯣꯡꯕ꯭ꯔꯣ
ꯑꯥ ꯁꯤꯡꯅ ꯉꯛ ꯊꯣꯡꯉꯦ ꯎꯝ
ꯑꯁ ꯑꯗꯨꯅ ꯐꯔꯦ ꯑꯩꯈꯣꯏꯗꯤ ꯑ ꯑ ꯁꯤꯗ ꯐꯪꯗꯦ ꯑꯗꯨꯗꯣ ꯐꯪꯗꯦ ꯑꯩꯈꯣꯏꯗꯤ ꯃ ꯃꯩꯅ ꯃꯩꯅ ꯊꯣꯡꯉ ꯆꯥꯕꯅꯦ ꯑꯩꯈꯣꯏꯁꯨ
ꯑꯦ
ꯃꯩꯅ ꯅꯠꯇ꯭ꯔꯗꯤ ꯃꯩꯇꯥꯟ ꯑꯃ ꯃꯥ ꯂꯥꯛꯇ꯭ꯔꯗꯤꯀꯣ ꯃꯩꯇꯥꯟꯗ ꯑꯃꯨꯛ ꯊꯣꯡꯕ ꯉꯁꯤꯗꯤ ꯉꯁꯤ ꯑꯌꯨꯛ ꯃꯩ ꯂꯥꯛꯄ ꯌꯥꯝ ꯊꯣꯛ ꯑꯦ ꯌꯥꯝ ꯊꯦꯡꯉꯦ
ꯑꯦ
ꯃꯩ ꯂꯥꯛꯄꯥꯟꯗꯤ ꯑꯩꯈꯣꯏꯗꯤ ꯆꯥꯛꯁꯨ ꯃꯨꯟꯈ꯭ꯔꯦ ꯃꯩꯇꯥꯥꯅ ꯊꯣꯡꯕ
ꯑꯣ
ꯇꯥꯡꯄꯨꯟꯗꯒꯤ ꯃꯩꯇꯥꯟ ꯃꯩꯇꯥꯟ ꯕꯦꯛ ꯇꯔꯦꯠ ꯄꯨꯔꯛꯄ ꯑꯗꯨ ꯑꯗꯨꯅ ꯊꯣꯡꯅꯩ
ꯑꯣ ꯑꯩꯈꯣꯏꯅ ꯑꯁꯤꯗ ꯎꯝ ꯀꯣ ꯒ꯭ꯌꯥꯁꯁꯨ ꯀꯩꯅꯣ ꯇꯧꯕꯒ ꯐꯪꯕ ꯋꯥꯕꯒ ꯎꯅ ꯃꯣꯏꯅ ꯄꯤꯕꯒꯤ ꯎ ꯑꯗꯨꯝ ꯊꯣꯡꯈ꯭ꯔꯁꯦꯅ ꯊꯣꯡꯕ ꯎꯝ
ꯎꯅ ꯎꯅ ꯇꯧꯔꯁ ꯁꯨꯀꯣ ꯃꯥꯏ ꯐꯨꯡꯒꯥꯗꯣ ꯐꯨꯡꯒꯥꯗꯣ ꯐꯖꯅ ꯁꯥꯋꫭꯕ ꯃꯨꯗꯅꯉꯥꯏꯀꯣ
ꯑꯦ
ꯆꯐꯨꯒꯨꯝꯕ ꯃꯨꯗꯅꯉꯥꯏ ꯐꯨꯡꯒꯥꯗꯣ ꯆꯞ ꯆꯥꯅꯀꯣ ꯆꯐꯨ ꯆꯐꯨ ꯎꯌꯥꯟ ꯆꯞ ꯆꯥꯅꯀꯣ ꯁꯥꯔꯗꯤ ꯃꯨꯗꯕꯅꯦ
ꯑꯦ ꯎꯝ ꯍꯅꯣ ꯁꯦꯝꯃꯒꯝ ꯎꯗ ꯊꯣꯡꯉꯁꯨ ꯆꯐꯨ ꯄꯤꯛꯄꯒꯤꯔ ꯑꯗꯨꯝ ꯉꯥꯍꯥꯛ ꯉꯥꯍꯥꯛꯇꯅꯤ ꯑꯗꯨꯝ ꯎ ꯑꯗꯨꯝ ꯆꯥꯛꯄꯤ
ꯎꯝ ꯍꯣꯏ
ꯑꯗꯨꯔꯣꯝꯅꯤ ꯎꯗꯤ ꯅꯨꯡꯉꯥꯏꯁꯨ ꯅꯨꯡꯉꯥꯏꯕꯅꯦ
ꯑ ꯑꯗꯨꯝ ꯎꯝ ꯆꯣꯠ ꯆꯣꯠꯄꯗꯤ ꯆꯣꯠ ꯂꯦ ꯑꯗꯨꯁꯨ ꯑꯗꯨꯝ ꯍꯣꯏ ꯆꯥꯛꯄꯗꯤ ꯆꯥꯛꯑꯦ
ꯎꯝ
ꯊꯝꯐꯝꯁꯨ ꯁꯦꯝꯕꯤꯗ꯭ꯔꯤꯅꯦꯍꯦ ꯃꯣꯏꯁꯦ ꯑꯣ
ꯃꯊꯪꯗꯗꯤ ꯏ ꯑꯣꯏꯅ ꯇꯧꯈ꯭ꯔꯣ ꯆꯥꯛꯁꯪꯗꯣ ꯑꯗꯨꯅ ꯀꯥꯟꯅꯕꯅꯦ
ꯑꯥ
ꯏ ꯏ ꯐꯥꯟꯅꯉꯥꯏ ꯂꯩꯔꯗꯤꯀꯣ ꯑꯗꯨꯅ ꯏꯪꯁꯨ ꯏꯪꯉꯤꯅꯦꯕ
ꯑꯦ
ꯎꯝ ꯁꯥꯥꯕꯒꯥꯟ ꯀꯣ
ꯎꯝ ꯑꯁ ꯁꯥꯟꯅ ꯁꯥꯕꯒ ꯆꯥꯛꯁꯪ ꯄꯤꯛꯕꯒ ꯅꯦꯝꯅ ꯅꯦꯝꯕꯒ ꯑꯁ ꯅꯨꯡꯁꯥ ꯁꯥꯕ ꯀꯥꯟꯗꯤ ꯃꯩ ꯍꯧꯅꯤꯡꯗꯦ ꯃꯣꯏꯅ ꯑꯁꯤꯗ ꯎꯝ ꯃꯤꯠ ꯇꯤꯡ ꯀꯔꯤ ꯀꯔꯥ ꯌꯥꯝꯕꯒ ꯃꯣꯏꯗ ꯆꯥ ꯐꯨꯠꯄ ꯀꯥꯟꯗ ꯑꯩꯁꯨ
ꯍꯣꯏꯅꯦ ꯑꯗꯨ ꯅꯨꯃꯤꯠ